ꯑ ꯑꯣ ꯄꯦꯀꯤ ꯇꯧꯔꯤꯒ
ꯑꯣ ꯏꯆꯦ ꯑꯩꯁꯦ ꯍꯧꯖꯤꯛ ꯅꯨꯃꯤꯗꯥꯡ ꯋꯥꯏꯔꯝꯒꯤ ꯆꯥ ꯊꯛꯀꯦꯅ ꯆꯥ ꯂꯣꯜꯂꯝꯃꯤꯅꯦ
ꯀꯩꯀꯩꯒ ꯆꯥꯗꯣꯏꯅꯣ ꯆ ꯉꯥꯡꯂꯣ ꯆ ꯉꯧꯔꯣ
ꯆꯉꯧꯗꯤ ꯍꯛꯆꯥꯡꯗꯁꯨ ꯀꯌꯥ ꯐꯠꯇꯕꯗ ꯆꯥꯉꯥꯡ ꯑꯣꯏꯅ ꯆꯝꯅ ꯂꯣꯜꯂꯦ ꯆꯤꯅꯤ ꯈꯔ ꯆꯝꯅ ꯑꯗꯨꯗꯨꯒ ꯑ ꯉꯍꯥꯟ ꯕꯦꯁꯟ ꯂꯩꯕꯒꯤ ꯕꯦꯁꯟ ꯈꯔ ꯂꯩ ꯑꯗꯨꯗ ꯕꯣꯔꯥ ꯈꯔ ꯃꯍꯧꯖꯤꯜꯂꯦ ꯑꯗꯨꯒ ꯑꯩꯈꯣꯏꯒꯤ ꯑꯩꯈꯣꯏ ꯑꯩꯈꯣꯏ ꯏꯃꯥꯍꯣꯏ ꯑꯩꯈꯣꯏ ꯕꯕꯥꯍꯣꯏꯒ ꯄꯨꯟꯅ ꯆꯥꯃꯤꯟꯅꯒꯦꯅ ꯇꯧꯔꯝꯃꯤꯅꯦ
ꯑꯣ ꯑꯗꯣ ꯌꯥꯝ ꯇꯣꯏꯅꯗꯤ ꯊꯧꯕꯅꯨ ꯍꯌꯦ ꯆꯥꯗꯣ ꯆꯤꯅꯤꯗꯣ ꯌꯥꯝ ꯐꯠꯇꯕꯅꯦ ꯍꯛꯆꯥꯡꯗ ꯌꯥꯝ ꯅꯕꯨꯇꯨ ꯊꯥꯛꯇꯔꯛꯂꯁꯨꯅꯦ
ꯑꯥ
ꯑꯗꯒꯤ ꯕꯣꯔꯥ ꯍꯥꯏꯁꯤꯁꯨ ꯊꯥꯎ ꯊꯥꯎꯅ ꯍꯧꯕ ꯄꯣꯠꯅꯤ ꯍꯥꯏꯗꯤ ꯊꯥꯎꯒꯨꯝꯕ ꯆꯥꯕꯁꯦ ꯍꯛꯆꯥꯡ ꯌꯥꯝ ꯆꯥꯎꯈꯠꯂꯤꯗꯅ
ꯑꯥ
ꯅ ꯌꯥꯝ ꯇꯣꯏꯅꯗꯤ ꯆꯥꯔꯨꯅꯨ ꯆꯤꯟꯗꯕꯨꯗꯤ ꯍꯥꯎꯕ
ꯑ ꯍꯣꯏ ꯍꯣꯏ ꯑꯗꯨꯅꯦ ꯏꯆꯦ ꯑꯗꯣ
ꯀꯩ ꯕꯣꯔꯥꯅ ꯍꯧꯔꯤꯕꯣ
ꯑ ꯍꯥꯏꯗꯤ ꯑꯩꯈꯣꯏ ꯅꯥꯀꯨꯞꯄꯤ ꯑꯩꯈꯣꯏꯒꯤ ꯈꯔ ꯄꯥꯜꯂꯦꯕꯀꯣ ꯏꯆꯦ ꯑꯗꯨꯗꯣ ꯅ ꯨꯞꯄꯤꯗꯣ ꯈꯔ ꯂꯦꯜꯂꯦ ꯑꯗꯨꯒ ꯅꯥꯀꯨꯞꯄꯤ ꯕꯣꯔꯥꯅꯦ ꯑꯗꯨꯒ ꯑꯂꯨ ꯕꯣꯔꯥ ꯈꯔꯒ ꯁꯨꯝ ꯇꯧꯁꯜꯂꯦ
ꯑꯣ ꯑꯁ ꯑꯗꯣ ꯍꯥꯎꯕꯗꯤ ꯍꯥꯎꯕꯅꯤ ꯆꯤꯟꯗꯕꯨꯗꯤ ꯍꯥꯎꯕ ꯍꯛꯆꯥꯡꯗꯅ ꯐꯠꯇꯕ ꯇꯧꯔꯤꯁꯦ
ꯑꯗꯣ ꯏꯆꯦ ꯅꯨꯃꯤꯗꯥꯡ ꯋꯥꯏꯔꯝꯁꯨ ꯇꯥꯁꯜꯂꯛꯑꯦ ꯅꯨꯡꯗꯥꯡꯁꯤꯕꯨ ꯀꯔꯤ ꯃꯊꯦꯜ ꯊꯣꯡꯕꯤꯗꯣꯏꯅꯣ
ꯑꯁ ꯍꯧꯖꯤꯛ ꯃꯇꯝꯁꯦ ꯁꯥꯒ ꯁꯥꯕꯒ ꯁꯧꯒ꯭ꯔꯤ ꯀꯥꯡꯒꯧꯁꯦ ꯌꯥꯝ ꯆꯥꯅꯩꯌꯦ ꯃꯥꯏ ꯃꯇꯝꯁꯦ ꯑꯗꯨꯅ ꯑꯩꯗꯤ ꯁꯧꯒ꯭ꯔꯤ ꯀꯥꯡꯒꯧꯁꯦ ꯆꯥꯅꯤꯡꯉꯤꯕ ꯑꯗꯒꯤ ꯀꯔꯤꯅꯣ ꯍꯋꯥꯏ ꯑꯁꯥꯡꯕꯤꯁꯦ ꯌꯥꯝ ꯍꯣꯡꯉꯤꯅꯦ ꯕꯖꯥꯔꯁꯤꯗ
ꯎꯝ
ꯃꯥꯏ ꯃꯄꯨꯟꯅ ꯑꯆꯧꯕ ꯑꯃꯗꯨꯗꯕꯨ ꯂꯨꯄꯥ ꯇꯔꯥ ꯈꯛꯇ ꯄꯤꯃꯦ ꯑꯗꯣ ꯊꯥꯕ ꯃꯤꯁꯤꯡꯗꯨꯕꯨ ꯇꯣꯡꯉꯝꯈꯤꯗ꯭ꯔꯥ ꯈꯪꯗꯦ ꯍꯥꯏꯕ
ꯑꯗꯨꯅꯦꯆꯦ ꯑꯩꯈꯣꯏꯒꯤ ꯁꯤꯡꯒꯤ ꯀꯩꯊꯦꯜ ꯃꯆꯥꯗꯨꯗꯁꯨ ꯌꯥꯝ ꯊꯤꯅ ꯍꯣꯡꯉꯦ ꯑꯗꯨꯅꯦ ꯂꯨꯄꯥ ꯀꯨꯟꯒꯤꯒ ꯃꯄꯨꯟ ꯑꯆꯧ ꯑꯆꯧꯕꯁꯦ ꯑꯍꯨꯝ ꯍꯛꯀ ꯇꯧꯊꯣꯛꯑꯦꯕ
ꯎꯝ ꯑꯗꯣ ꯉꯁꯥꯏ ꯂꯩꯔꯛꯑꯦ ꯑꯩꯈꯣꯏ ꯃꯥꯟꯅꯖ
ꯑꯥ
ꯑꯗꯨꯗ ꯎꯕꯗꯨꯗꯅꯦ ꯑꯩꯁꯨ ꯀꯥꯡꯍꯧ ꯑꯣꯏꯅ ꯆꯥꯔꯁꯤꯔ ꯍꯥꯏꯅ ꯈꯜꯂꯛꯕ
ꯍꯣꯏ ꯑꯩꯈꯣꯏꯒꯤꯁꯨ ꯉꯁꯥꯏ ꯑꯌꯨ ꯁꯧꯒꯔꯤ ꯀꯥꯡꯉꯧ ꯇꯧꯔꯤꯅꯦ
ꯑꯗꯨꯅꯦ ꯍꯋꯥꯏ ꯁꯪ ꯄꯤꯗꯣꯑꯣ ꯍꯧꯖꯤꯛ ꯌꯥꯝ ꯍꯥꯎꯗ꯭ꯔꯣ
ꯑꯦ
ꯑꯗꯨꯅ ꯑꯩꯈꯣꯏꯁꯨ ꯅꯨꯃꯤꯗꯥꯡ ꯑꯣꯏꯅ ꯇꯧꯕ ꯇꯔ
ꯎꯝ ꯍꯥꯋꯥꯏ ꯑꯁꯥꯡꯃꯤꯁꯦ ꯏꯆꯦ ꯈꯔ ꯅꯧꯕꯗꯅ ꯈꯔꯕꯨꯗꯤ ꯍꯥꯎꯋꯦ ꯑꯗꯣ ꯑꯔꯤꯕꯁꯦ ꯀꯥꯡꯒꯧꯒꯨꯝꯕꯕꯨꯗꯤ ꯍꯥꯎꯋꯦ ꯑꯗꯨꯕꯨ ꯆꯝꯊꯣꯡꯒꯨꯝꯕ ꯊꯣꯡꯉꯛꯄ ꯀꯥꯟꯗꯗꯤ ꯈꯔ ꯅꯧꯕꯁꯤꯅꯗꯤ ꯑꯗꯨꯝ ꯍꯦꯜꯂꯦ
ꯍꯣꯏ ꯑꯗꯨꯕꯨꯗꯤ ꯍꯥꯏꯗꯤ ꯂꯤꯇꯃꯛ ꯂꯤꯈ꯭ꯔꯗꯤ ꯃꯔꯨꯨꯔꯣꯝꯗ ꯆꯠꯂꯒ ꯃꯥꯒꯤ ꯃꯇꯣꯡ ꯍꯥꯏꯇꯥꯔꯦꯅꯦ ꯃꯥꯒꯤ ꯀꯣꯕꯔꯗꯣ ꯇꯣꯡꯉꯥꯏ ꯇꯥꯕꯅꯤꯅꯦ ꯑꯗꯨꯗꯣ ꯕꯣꯔꯣ ꯕꯣꯔꯣ ꯂꯥꯎꯊꯣꯛꯑꯒ ꯍꯥꯏꯗꯤ ꯌꯥꯗꯦꯕ ꯆꯝꯊꯣꯡꯗꯗꯤ ꯇꯦ
ꯑꯗꯨꯅꯦ ꯊꯦꯛꯄ ꯃꯇꯝꯗ ꯍꯥꯏꯗꯤ ꯂꯣꯏꯅ ꯑꯗꯨꯝ ꯐꯣꯔꯣ ꯐꯣꯔꯣ ꯑꯗꯨꯝ ꯆꯠꯂꯦꯕ
ꯎꯝ ꯑꯗꯣ ꯍꯧꯖꯤꯛ ꯕꯖꯥꯔꯗ ꯊꯣꯛꯏꯁꯦ ꯃꯣꯏꯁꯦ ꯈꯔꯗꯤ ꯂꯤꯠꯍꯟꯕꯗꯤ ꯍꯧꯔꯛꯑꯦ ꯍꯥꯏꯕꯗꯤ ꯍꯦꯛ ꯌꯥꯝ ꯅꯧꯕꯗꯨꯗꯤ ꯑꯣꯏꯗ꯭ꯔꯦꯕ
ꯃꯥꯅꯤ ꯃꯥꯅꯤ ꯁꯤꯦ ꯑꯗꯨꯒ ꯑꯅꯧꯕꯁꯤꯗꯤ ꯑꯗꯨꯝ ꯍꯥꯏꯗꯤ ꯑꯩꯈꯣꯏ ꯆꯝꯊꯣꯡ ꯊꯣꯡꯕꯗ ꯍꯥꯞꯄꯁꯨ ꯍꯥꯎꯔꯦ
ꯑꯗꯒꯤ ꯁꯤꯡꯖꯨ ꯁꯨꯕꯗꯁꯨ ꯍꯥꯎꯋꯤ ꯁꯤꯡꯖꯨ ꯁꯨꯕ ꯍꯥꯞꯄꯗ ꯎꯝ ꯃꯤꯃꯤꯁꯤꯡꯖꯨꯗꯤ ꯌꯥꯝ ꯆꯥꯟꯅꯕꯅꯦ
ꯑꯆꯦ
ꯑꯗꯣ ꯁꯤꯡꯖꯨꯁꯦ ꯍꯌꯦꯡ ꯆꯥꯁꯤꯔꯣ
ꯌꯥꯏ ꯏꯆꯦ ꯍꯥꯏꯗꯤ ꯑꯥ ꯉꯁꯤꯗꯣ ꯆꯥꯕꯕꯨꯗꯤ ꯌꯥꯕꯅꯦ ꯑꯗꯣ ꯅꯣꯡꯅꯒ ꯈꯔ ꯃꯪꯕꯒ ꯑꯗꯩ ꯉꯁꯤꯗꯤ ꯈꯤꯇꯪꯁꯨ ꯊꯦꯡꯖꯤꯟꯈ꯭ꯔꯦꯗꯅ ꯑꯗꯨꯗꯨꯅ ꯍꯌꯦꯡ ꯍꯦꯛꯇ ꯆꯥꯖꯤꯁꯦ
ꯑꯗꯨꯅꯦ ꯁꯣꯝꯗ ꯑꯩꯁꯨ ꯊꯕꯛ ꯑꯃ ꯀꯟꯅ ꯆꯤꯟꯗꯅ ꯂꯩꯔꯨꯕ ꯑꯗꯨꯗ ꯉꯟꯅꯍꯦꯛ ꯍꯥꯏꯕꯗꯣ ꯅꯪꯍꯧꯗ꯭ꯔꯕ
ꯑꯣ ꯃꯥꯅꯦ ꯑꯗꯣ ꯏꯆꯦ ꯏꯆꯦꯅ ꯉꯔꯥꯡ ꯍꯥꯏꯗꯤ ꯅꯍꯥꯟ ꯄꯥꯠꯇꯒꯤ ꯍꯦꯛꯂꯛꯄ ꯊꯔꯣ ꯃꯔꯤ ꯈꯔ ꯊꯝꯃꯦꯅ ꯍꯥꯏꯕꯗꯣ ꯂꯩꯕꯤꯔꯤꯕ ꯅꯠꯇ꯭ꯔꯣ
ꯂꯩꯔꯤꯌꯦ ꯑꯩꯅ ꯑꯗꯨ ꯁꯤꯡꯖꯨ ꯆꯥꯁꯦꯅ ꯑꯗꯨꯒꯤꯅꯦ ꯑꯩꯅ ꯆꯥꯁꯤꯔꯅ ꯑ ꯍꯪ ꯑ ꯍꯥꯏꯔꯝꯕꯗꯣ ꯑꯗꫭ ꯌꯥꯅꯤꯗ ꯍꯥꯏꯗꯤ ꯐ꯭ꯔꯤꯇ ꯊꯝꯕ ꯊꯝꯖꯟꯕꯅꯤꯅꯅꯦ
ꯑꯥ
ꯑꯗꯨꯝ ꯍꯌꯦꯡ ꯑꯣꯏꯔꯁꯨ ꯌꯥꯏꯑꯕ ꯀꯩꯁꯨꯝꯇ ꯇꯧꯔꯣꯏꯕ ꯇꯧꯕꯗꯤ
ꯎꯝ ꯏꯆꯦ ꯍꯣꯏꯒꯤꯗꯤ ꯐꯦꯁꯇ ꯍꯥꯞꯄꯅꯤꯅ ꯀꯩꯁꯨꯝꯕꯨꯗꯤ ꯑꯀꯥꯏꯕꯕꯨꯗꯤ ꯂꯩꯔꯣꯏ
ꯑꯗꯣ ꯁꯤꯡꯖꯨ ꯆꯥꯕꯗꯣ ꯍꯥꯎꯋꯦꯅ ꯍꯥꯏꯕꯗꯨꯗ ꯉꯍꯥꯟꯗꯣ ꯍꯦꯛꯂꯛꯄꯅꯦꯕ ꯃꯣꯏꯅꯁꯨ ꯍꯦꯛꯑꯣ ꯍꯦꯛꯑꯣ ꯁꯤꯡꯖꯨ ꯆꯥꯕꯗꯣ ꯌꯥꯝ ꯍꯥꯎꯕꯅꯦꯅ ꯍꯥꯏꯕꯗꯨꯗ ꯑꯗꯨꯒꯤ ꯑꯃꯝꯇ ꯆꯥꯔ ꯌꯦꯡꯒꯦꯅꯅꯦ ꯁꯤꯡꯖꯨ ꯆꯥꯕꯗ ꯍꯥꯞ ꯁꯦꯅ ꯈꯔ ꯍꯦꯛꯂꯦ ꯑꯗꯣ ꯌꯦꯡꯁꯦ ꯍꯌꯦꯡꯗꯤ ꯍꯦꯛꯇ
ꯍꯣꯏ ꯏꯆꯦ ꯑꯗꯨꯒ ꯃꯣꯏꯒꯤ ꯊꯝꯅꯥꯗꯨꯅ ꯄꯤꯛꯏꯀꯥꯟꯗ ꯑꯩꯈꯣꯏ ꯊꯝꯅꯥ ꯈꯦꯟꯖꯣꯡ ꯍꯥꯏꯕ꯭ꯔꯥ ꯀꯩꯅꯣꯝꯃ ꯍꯥꯏꯕꯗꯣ ꯑꯗꯨꯗꯨꯁꯨ ꯍꯥꯏꯗꯤ ꯃꯤꯃꯤꯁꯤꯡꯁꯨ ꯇꯧꯔꯒ ꯀꯣꯠꯄꯗ ꯌꯥꯝ ꯍꯥꯎꯕꯅꯦꯕ
ꯎꯝ ꯑꯦ ꯊꯝꯅꯥ ꯈꯤꯡꯖꯣꯗꯨꯁꯨ ꯈꯔ ꯍꯦꯛꯂꯛꯄꯅꯦ ꯌꯥꯝꯅꯗꯤ ꯍꯦꯛꯂꯛꯇꯦ ꯍꯥꯏꯗꯤ ꯆꯥꯕꯗꯣ ꯑꯩꯗꯤ ꯌꯥꯝ ꯑꯃꯨꯛꯐꯥꯎ ꯆꯥꯗ꯭ꯔꯦ ꯃꯤꯕꯨꯗꯤ ꯆꯥꯅꯕꯗꯤ ꯎꯏ ꯑꯗꯨꯣꯏꯁꯨ ꯑꯩꯗꯤ ꯑꯃꯨꯛꯐꯥꯎ ꯆꯥꯗ꯭ꯔꯤꯕꯅꯤꯅꯅꯦ ꯑꯗꯣ ꯀꯌꯥꯝ ꯍꯥꯎ ꯆꯥꯅꯣꯗꯣ ꯈꯪꯗꯕꯅꯤꯅ ꯁꯨꯝ ꯁꯨꯝ ꯍꯦꯛꯄꯗꯣ ꯏꯟꯇꯔꯦꯁ ꯂꯩꯇꯕꯣꯏ ꯁꯨꯝ ꯇꯧꯕ ꯍꯥꯏꯇꯥꯔꯦ
ꯑꯝ
ꯑꯗꯨꯒꯤ ꯍꯦꯛꯄꯨꯗꯤ ꯈꯔ ꯍꯦꯛꯂꯛꯑꯦ ꯑꯗꯨꯁꯨ ꯈꯔ ꯂꯩꯑ ꯑꯗꯨꯁꯨ ꯍꯌꯦꯡ ꯈꯣꯠꯅꯕ ꯍꯦꯛ ꯊꯝꯖꯟꯕ ꯗꯨꯅꯤ
ꯍꯌꯦꯡ ꯀꯣꯕꯤ ꯃꯆꯥꯒꯕ ꯇꯧꯔꯒ ꯑꯩꯈꯣꯏ ꯃꯣꯔꯣꯛ ꯈꯔ ꯁꯥꯔꯞꯅ ꯍꯥꯏꯗꯤ ꯁꯤꯡꯖꯨꯁꯤꯗꯤ ꯏꯆꯦ ꯃꯣꯔꯣꯛ ꯁꯥꯗ꯭ꯔꯗꯤ ꯀꯌꯥ ꯃꯍꯥꯎ ꯁꯤꯡꯖꯨꯒꯤ ꯃꯍꯥꯎꯁꯦ ꯌꯧꯗꯦ ꯍꯥꯏꯇꯥꯔꯦ
ꯎꯝ
ꯑꯗꯨꯅ ꯍꯌꯦꯡꯗꯤ
ꯃꯣꯔꯣꯛ ꯍꯥꯏꯁꯤꯗꯤ ꯃꯣꯔꯣꯛ ꯁꯥꯕ ꯍꯥꯏꯁꯤꯗꯤ ꯄꯥꯝꯖꯈ꯭ꯔꯕ ꯑꯩꯒꯤ ꯑꯣꯏꯅꯗꯤ ꯃꯣꯔꯣꯛ ꯁꯥꯔꯤꯉꯩ ꯍꯥꯎꯔꯤꯕꯣ ꯍꯦꯛꯇ ꯈꯜꯂꯤ ꯋꯥꯈꯜꯁꯤꯗ
ꯃꯥꯅꯤ ꯑꯦꯟꯁꯥꯡ ꯑꯃ ꯊꯣꯡꯕ ꯑꯣꯏꯔꯁꯨ ꯍꯥꯏꯗꯤ ꯃꯣꯔꯣꯛꯁꯦ ꯈꯔ ꯋꯥꯠꯂꯒꯗꯤ ꯑꯩꯈꯣꯏ ꯃꯍꯥꯎꯁꯦ ꯌꯧ ꯌꯧꯗꯕꯗꯧꯅ ꯑꯩꯈꯣꯏꯗꯤ ꯑꯗꯨꯝ ꯈꯜꯂꯤꯅꯦꯕ
ꯑꯗꯣ ꯁꯨꯃꯥꯏꯅ ꯇꯧꯁꯦ ꯁꯤꯡꯖꯨ ꯁꯨꯕꯒꯤꯗꯣ ꯑꯩꯈꯣꯏ ꯃꯤ ꯈꯔ ꯑꯃꯅ ꯃꯣꯔꯣꯛ ꯁꯥꯕ ꯄꯥꯝꯃꯤ ꯈꯔ ꯑꯃꯅ ꯃꯣꯔꯣꯛ ꯆꯥꯕ ꯉꯝꯗꯕ ꯃꯤꯁꯨ ꯌꯥꯎꯕꯅꯤꯅ ꯃꯣꯏꯒꯤꯁꯨ ꯈꯔ ꯈꯥꯏꯗꯣꯛꯑꯁꯦ ꯑꯗꯨꯒ ꯑꯩꯈꯣꯏ ꯃꯣꯔꯣꯛ ꯄꯥꯝꯖꯕ ꯑꯩꯈꯣꯏꯒꯤꯗꯤ ꯈꯔ ꯍꯦꯛ ꯁꯥꯍꯜꯂꯁꯦ ꯑꯗꯨꯃꯥꯏꯅ ꯇꯧꯔꯒ ꯆꯥꯁꯦ
ꯎꯝ ꯎ ꯑꯗꯨꯒ ꯏꯆꯦ ꯑꯩꯅ ꯌꯥꯝ ꯆꯥꯅꯤꯡꯕ ꯁꯤꯡꯖꯨꯒꯤꯗ ꯑꯃꯁꯨ ꯂꯩꯕꯀꯣ ꯑꯩꯈꯣꯏꯒꯤ ꯍꯩꯕꯤ ꯅꯥꯅ ꯑꯃ ꯂꯩꯕꯗꯣ ꯍꯣꯏ ꯃꯅꯥꯗ ꯅꯒ ꯐꯨꯔꯤ ꯊꯣꯡꯕꯒꯤ ꯇꯥꯏꯞꯇꯒ ꯇꯧꯕꯗꯣ ꯑꯗꯨꯗꯣ ꯑꯩꯗꯤ ꯁꯤꯡꯖꯨꯁꯦ ꯌꯥꯝ ꯆꯥꯖꯅꯤꯡꯉꯦꯕ ꯑꯗꯨꯗꯣ ꯑꯗꯣ ꯑꯩꯈꯣꯏꯒꯤ ꯁꯣꯝ ꯇꯨꯔꯦꯜꯒꯤ ꯋꯥꯃꯔꯣꯝꯗꯗꯤ ꯍꯧꯋꯦꯅꯗꯤ ꯇꯥꯏ ꯑꯗꯣ ꯆꯠꯄꯁꯦ ꯆꯠꯄꯕꯨꯗꯤ ꯌꯥꯕ ꯑꯗ ꯃꯥꯒꯤ ꯄꯥꯝꯕꯤꯁꯦ ꯌꯥꯝ ꯋꯥꯡꯉꯦꯅ ꯍꯥꯏꯅꯩꯕ ꯍꯅ ꯒꯤ ꯁꯣꯔꯣꯛ ꯃꯄꯥꯟꯒ ꯑꯣꯏꯕꯅꯦ
ꯎꯝ
ꯇꯦꯛꯄꯒꯤ ꯈꯨꯗꯣꯡ ꯆꯥꯕꯁꯦ ꯏꯔꯩ ꯂꯩꯇꯕ ꯑꯗꯨꯗꯨꯅꯅꯤ ꯆꯥꯕꯗꯤ ꯍꯥꯎꯗꯤ ꯌꯥꯝꯅ ꯍꯥꯎꯣ
ꯑꯝ ꯑꯗꯣ ꯆꯥꯁꯤꯅꯦ ꯀꯅꯥꯅꯣ ꯈꯔ ꯀꯥꯕ ꯍꯩꯕ ꯑꯃ ꯀꯥꯍꯜꯂꯒ
ꯍꯣꯏ ꯑꯩꯈꯣꯏ ꯁꯣꯝꯗ ꯑꯉꯥꯡ ꯑꯃ ꯑꯅꯤꯕꯨꯗꯤ ꯂꯩ ꯃꯣꯏꯗꯨ ꯄꯨꯔꯒ ꯍꯦꯛ ꯍꯥꯏꯗꯤ ꯆꯠꯂꯒ ꯃꯣꯏ ꯀꯥꯍꯜꯂꯒ ꯑꯩꯈꯣꯏꯅ ꯃꯈꯥꯗ ꯂꯩꯔꯒ ꯍꯦꯛ ꯍꯦꯛꯂꯛꯄ ꯑꯗꯨꯅꯤ
ꯍꯣꯏ ꯑꯗꯨꯃꯥꯏꯅ ꯇꯧꯔꯒ ꯑꯁ ꯁꯤꯡꯖꯨꯒꯤ ꯋꯥꯕꯨꯗꯤꯅꯦ ꯆꯥꯅꯤꯡꯕꯕꯨꯗꯤ ꯌꯥꯝ ꯂꯩꯗꯥ ꯀ ꯀꯩꯅꯣ ꯑꯋꯥꯊꯕꯤꯒꯤꯗꯣ
ꯑꯥ
ꯑꯋꯥꯊꯕꯤ ꯁꯤꯡꯖꯨꯗꯨꯁꯨ ꯌꯥꯝ ꯍꯥꯎꯕꯅꯦ ꯃ ꯉꯥꯔꯤꯒꯁꯦ ꯈꯔ ꯅꯝꯂꯞ ꯇꯧꯔꯒ ꯆꯥꯕꯗꯣ
ꯎꯝ ꯑꯩꯈꯣꯏ ꯍꯥꯏꯗꯤ ꯃꯪꯒꯟ ꯑꯁꯨꯕꯒꯨꯝꯕꯒ ꯈꯔ ꯆꯥꯏꯁꯜꯂꯒꯀꯣ
ꯍꯣꯏ ꯊꯣꯏꯗ꯭ꯔꯤ ꯑ ꯁꯁꯨꯕꯒꯁꯦ ꯍꯥꯞꯄꯒ ꯕꯦꯁꯣꯟꯒꯁꯦ ꯍꯥꯞꯄꯒ
ꯎꯝ
ꯑꯗꯨꯁꯨ ꯅꯣꯡꯃ ꯆꯥꯁꯦ ꯑꯗꯨꯒ ꯎꯝ ꯀꯩꯅꯣꯒꯤꯗꯨꯣ ꯑꯩꯈꯣꯏꯒꯤ ꯑꯗꯨ ꯑꯃ ꯂꯩꯔꯦꯗꯅ ꯑꯗꯨꯒ ꯍꯥꯏꯕꯤ ꯃꯅꯥꯁ ꯁꯤꯡꯖꯨ ꯑꯃ ꯂꯩꯔꯦꯗꯅ ꯑꯗꯒꯤ ꯃꯤꯃꯤꯁꯤꯡꯖꯨ ꯑꯃ ꯂꯩꯔꯦꯗꯅ ꯑꯗꯨꯒ ꯀꯣꯕꯤꯅꯦ ꯇꯨꯅꯤꯡꯈꯣꯛꯅꯦ ꯀꯣꯝꯄ꯭ꯔꯦꯛꯅꯦ ꯃꯅꯥ ꯃꯁꯤꯡ ꯉꯥꯛꯇ ꯇꯒꯤ ꯃꯅꯥ ꯃꯁꯤꯡ ꯉꯥꯛꯇꯒꯤ ꯆꯥꯕꯗꯣ ꯑꯗꯨꯗꯣ ꯑꯗꯨꯃꯥꯏꯅꯁꯨ ꯆꯥꯖꯦ ꯍꯥꯏꯗꯤ ꯉꯁꯤꯅ ꯑꯃ ꯆꯥꯕ ꯍꯌꯦꯡꯅ ꯑꯃ ꯆꯥꯕ ꯌꯥꯏꯗꯅ
ꯍꯣꯏ ꯌꯥꯏ ꯏꯆꯦ ꯍꯥꯏꯗꯤ ꯑꯩꯈꯣꯏꯗꯤ ꯁꯤꯡꯖꯨꯒꯤꯅꯦꯕꯨ ꯍꯥꯏꯔꯗꯤ ꯑꯗꯨꯝ ꯅꯨꯡꯇꯤꯒꯤ ꯆꯥꯔꯁꯨ ꯍꯥꯏꯗꯤ ꯆꯥꯅꯤꯡꯗꯕ ꯄꯣꯛꯄꯒꯗꯣ ꯀꯩꯝꯇ ꯂꯩꯇꯦ ꯍꯥꯏꯔꯤꯕ
ꯑꯗꯨꯅꯦ ꯑꯩꯁꯨꯅꯦ ꯆꯥꯅꯤꯡꯉꯦꯕ ꯑꯗꯨꯅ ꯑꯩꯈꯣꯏ ꯈꯔ ꯍꯦꯛꯇ ꯍꯧꯅꯔ ꯆꯥꯖꯤꯁꯦ
ꯃꯥꯅꯦ ꯑꯗꯨꯒ ꯏꯆꯦ ꯑꯩꯈꯣꯏ ꯏꯆꯦꯅ ꯉꯁꯥꯏ ꯍꯥꯏꯕꯤꯕ ꯑꯩꯈꯣꯏ ꯃꯅꯥ ꯃꯁꯤꯡꯒꯤ ꯁꯤꯡꯖꯨꯗꯣ ꯉꯁꯤꯖꯤꯗ ꯑꯩꯈꯣꯏꯒꯤ ꯍꯥꯏꯗꯤ ꯊꯣꯏꯗꯤꯡ ꯑꯁꯨꯕꯒꯨꯝꯕ ꯕꯦꯁꯣꯟ ꯑꯉꯧꯕꯒꯨꯝꯕ ꯑꯗꯒꯤ ꯃꯪꯒꯟꯒꯨꯝꯕ ꯈꯠ ꯈꯤꯇꯪ ꯆꯥꯏꯔꯒ ꯍꯥꯏꯗꯤ ꯃꯤꯃꯤ ꯍꯥꯞꯆꯟꯗꯕꯤꯗ ꯑꯩꯈꯣꯏꯒꯤ ꯍꯥꯟꯅꯒꯤ ꯑꯗꯨꯝ ꯏꯄꯥ ꯏꯄꯨꯒꯤ ꯃꯅꯥ ꯃꯁꯤꯡꯒꯤ ꯁꯤꯡꯖꯨ ꯇꯁꯦꯡ ꯇꯁꯦꯡꯕꯁꯦ
ꯎꯝ
ꯑ ꯁꯤꯁꯨ ꯍꯥꯏꯗꯤ ꯃꯤꯃꯤ ꯁꯤꯡꯖꯨꯗꯒꯤ ꯑꯗꯨꯝ ꯑꯇꯣꯞꯄ ꯇꯣꯉꯥꯟꯕ ꯃꯍꯥꯎ ꯑꯃ ꯑꯗꯨꯝ ꯐꯪꯕ ꯉꯝꯕꯅꯦꯕ
ꯎꯝ
ꯑꯗꯣ ꯑꯗꯨꯁꯨ ꯌꯥꯝ ꯆꯥꯅꯤꯡꯉꯤ ꯑꯗꯒꯤ ꯏꯆꯦ ꯑꯗꯨꯒ ꯑꯗꯨꯝ ꯈꯣꯏ ꯅꯥꯀꯟꯗ ꯑꯩꯈꯣꯏ ꯑꯗꯨꯝ ꯃꯇꯝꯒꯨꯝꯕ ꯈꯔ ꯉꯜꯂꯒꯗꯤ ꯑꯩꯈꯣꯏ ꯑꯗꯨꯝ ꯀꯦꯜꯂꯤ ꯆꯅꯥꯒꯨꯝꯕ ꯑꯩꯈꯣꯏ ꯃꯪꯒꯟ ꯇꯤꯡꯉꯒ ꯉꯧꯕꯗꯣ
ꯎꯝ
ꯑꯗꯨꯒꯨꯝꯕ ꯑꯗꯒꯤ ꯀꯄꯤ ꯆꯥꯒꯨꯝꯕ ꯈꯔꯁꯨ ꯑꯗꯨꯝ ꯍꯥꯞꯆꯤꯟꯕ ꯌꯥꯕ꯭ꯔ ꯌꯦꯡꯁꯦꯕ
ꯀꯩꯅꯣ ꯄꯨꯔꯥ ꯑꯩꯗꯤ ꯇꯤꯟ ꯌꯣꯠꯄꯅ ꯂꯣꯏꯔꯦ ꯆꯥꯅꯤꯡꯕꯅ ꯀꯤꯂꯤ ꯆꯅꯥ ꯒꯇꯣ ꯌꯥꯝ ꯌꯥꯝ ꯍꯥꯎꯕꯅꯦ ꯁꯤꯡꯖꯨꯒ ꯌꯥꯝ ꯆꯥꯟꯅꯕꯅꯦ
ꯃꯅꯦ
ꯑꯗꯒꯤ ꯀꯩꯅꯣꯗꯨꯁꯨ ꯎꯝ ꯆꯥꯉꯥꯡ ꯍꯥꯏꯔꯦꯗꯅ ꯑꯗꯒꯤ ꯆꯝꯄ꯭ꯔꯥꯒ ꯃꯆꯦꯠ ꯑꯝꯒ ꯁꯣꯏ ꯁꯨꯝꯖꯤꯜꯂꯒ ꯆꯥꯕꯗꯣ ꯊꯛ
ꯃꯥ ꯃꯥꯅꯦ ꯑꯩꯈꯣꯏ ꯆꯥꯉꯧꯒ ꯆꯥꯉꯥꯡꯒꯁꯤꯗꯤ ꯍꯥꯏꯗꯤ ꯁꯤꯡꯖꯨꯒ ꯌꯦꯡꯅꯔꯛꯄ ꯀꯥꯟꯗꯗꯤ ꯆꯉꯥꯡꯁꯤꯅ ꯍꯦꯛꯇ ꯆꯥꯟꯅꯕꯁꯦ ꯍꯦꯜꯂꯛꯑꯦꯕ
ꯎꯝ ꯆꯉꯥꯡꯅ ꯍꯦꯜꯂꯦ ꯑꯗꯨꯕꯨꯗꯤ ꯑꯗꯣ ꯍꯌꯦꯡꯗꯤ ꯍꯌꯦꯡ ꯍꯌꯦꯡ ꯆꯥꯕꯁꯤꯕꯨ ꯀꯃꯥꯏꯅ ꯇꯧꯁꯦ ꯍꯥꯏꯕꯅꯣ ꯀꯤꯂꯤ ꯆꯅꯥ ꯍꯥꯞꯁꯤꯔꯣ ꯀꯃꯥꯏꯅ ꯇꯧꯁꯤꯒꯦ
ꯅꯣꯏꯁꯦ ꯑꯗꯨꯝ ꯍꯥꯏꯗꯤ ꯍꯋꯥꯏꯁꯦ ꯑꯩꯈꯣꯏꯅ ꯑꯗꯨꯝ ꯍꯥꯏꯕꯗꯤ ꯑꯩꯈꯣꯏ ꯅꯨꯡꯊꯤꯟ ꯅꯨꯡꯗꯥꯡ ꯋꯥꯏꯔꯝꯗ ꯆꯥꯗꯧꯅꯤꯅ ꯑꯗꯨꯝ ꯑꯌꯨꯛꯀꯤ ꯆꯥꯛ ꯇꯣꯛꯂꯛꯄꯩ ꯑꯗꯨꯝ ꯀꯥꯟꯗ ꯑꯗꯨꯝ ꯇꯤꯡꯉꯁꯨ ꯑꯗꯨꯝ ꯌꯥꯅꯤꯕ ꯅꯨꯃꯤꯗꯥꯡꯗꯩ ꯅꯠꯇ꯭ꯔꯒꯁꯨ
ꯑꯗꯣ ꯑꯩꯈꯣꯏꯗ ꯑꯩꯈꯣꯏꯗ ꯀꯔꯤ ꯃꯪꯒꯜ ꯃꯪꯒꯜ ꯇꯤꯡ ꯍꯥꯏꯗꯤ ꯃꯪꯒꯜ ꯑ ꯂꯩꯌꯦꯕ ꯑꯗꯨꯒ ꯆꯅꯥꯁꯨ ꯈꯔ ꯂꯩꯌꯦꯕ ꯍꯥꯏꯗꯤ ꯑꯩꯈꯣꯏꯒꯤ ꯊꯕꯛ ꯁꯨꯕ ꯃꯤꯁꯤꯡꯒꯤ ꯍꯦꯛ ꯍꯦꯛ ꯁꯦꯝꯕꯒꯤꯀꯣ ꯈꯔ ꯂꯩꯌꯦꯕ
ꯁꯦ ꯍꯥꯏꯗꯤ ꯃꯪꯒꯟꯒ ꯆꯅꯥꯒ ꯑꯗꯨꯝ ꯃꯤꯛꯁ ꯇꯧꯔꯒ ꯇꯤꯡꯉꯒ ꯑꯗꯨꯝ ꯉꯧꯕꯁꯨ ꯑꯗꯨꯝ ꯌꯥꯏ
ꯑꯗꯣ ꯍꯌꯦꯡꯁꯦ ꯍꯥꯞꯁꯤꯔꯣ ꯍꯥꯞꯁ ꯍꯥꯏꯔꯗꯤ ꯑꯩꯅ ꯇꯤꯡꯁꯤꯜꯂꯝꯗꯣꯏꯅꯦ ꯍꯥꯏꯗꯤ ꯆꯅꯥꯗꯨꯅ ꯈꯔ ꯄꯣꯛꯞꯄꯗꯣ ꯈꯔ ꯀꯨꯏꯅ ꯆꯪꯉꯤꯗꯅ ꯃꯪꯒꯜꯗꯒꯤꯗꯤ ꯃꯥꯅ ꯑꯗꯨꯅ ꯃꯥꯅ ꯈꯔ ꯉꯟꯇꯛ ꯅ ꯍꯦꯛ ꯇꯤꯡꯒꯦꯅ ꯇꯧꯕ ꯑꯩꯈꯣꯏ ꯍꯥꯞꯁꯦ ꯍꯥꯏꯔꯗꯤ ꯑꯩꯅ ꯇꯤꯡꯉꯝꯗꯣꯏꯅꯦ ꯑꯗꯨꯒ ꯍꯌꯦꯡ ꯄꯣꯛꯃ ꯅꯨꯡꯗꯥꯡ ꯋꯥꯏꯔꯝꯨꯛ ꯈꯔ ꯉꯟ ꯄꯨꯡ ꯀꯩꯅꯣꯃꯨꯛ ꯇꯥꯕꯩꯗꯣ ꯄꯨꯡ ꯑꯍꯨꯝꯃꯨꯛ ꯇꯥꯕꯗꯨꯅ ꯐꯔꯣꯏꯗ꯭ꯔꯣ ꯈꯔ ꯉꯟꯃꯟꯕ꯭ꯔꯣ ꯃꯔꯤꯁꯦ ꯊꯦꯡꯃꯟꯒꯗꯕ ꯃꯥꯜꯂꯦꯗ ꯍꯥꯏꯗꯤ ꯀꯦꯂꯤ ꯀꯅꯥꯕꯨ ꯁꯦꯝꯕꯅꯦ ꯁꯤꯡ ꯖꯨꯕꯨ ꯁꯦꯝꯕꯅꯦ ꯇꯧ ꯗꯣꯅꯤꯅ ꯄꯨꯡ ꯑꯍꯨꯝꯋꯥꯏꯁꯦ ꯆꯞ ꯆꯥꯗꯧ ꯃꯥꯜꯂꯦ
ꯍꯣꯏꯁꯦ ꯑꯗꯨꯃꯥꯏꯅ ꯈꯔ ꯉꯜꯂꯞꯅ ꯍꯥꯏꯗꯤ ꯑꯗꯨꯝ ꯁꯦꯝꯕ ꯁꯥꯕꯁꯦ ꯑꯗꯨꯝ ꯃꯇꯝꯁꯦ ꯈꯪꯍꯧꯗꯦ ꯖꯔ ꯖꯔ ꯍꯦꯛꯇ ꯍꯧꯖꯤꯟꯈꯤꯕ
ꯎꯝ ꯑꯧ ꯑꯗꯨꯗꯤ ꯄꯨꯡ ꯑꯍꯨꯝ ꯑꯗꯨꯋꯥꯏꯗ ꯇꯧꯔꯁꯦ ꯑꯩ ꯑꯌꯨꯛ ꯇ ꯍꯦꯛꯇ ꯇꯤꯡꯉꯝꯃꯒꯦ ꯀ‌ꯦꯂꯤꯁ
ꯍꯣꯏ ꯌꯥꯏ ꯏꯆꯦ ꯑꯗꯨꯒ ꯆꯥ ꯗꯨꯅ ꯑꯗꯨꯝ ꯑꯩꯈꯣꯏ ꯁꯣꯝꯗ ꯑꯗꯨꯝ ꯂꯣꯜꯂꯛꯑꯒꯦ ꯑꯗ ꯏꯆꯦꯈꯣꯏꯒꯤ ꯆꯝꯄ꯭ꯔꯥ ꯂꯩꯕꯤꯕ꯭ꯔꯣ
ꯍꯣꯏ ꯆꯝꯄ꯭ꯔꯥꯕꯨꯗꯤ ꯂꯩꯌꯦ ꯌꯥꯝ ꯄꯥꯛꯄꯨꯗꯤ